ꯍꯜꯂꯣ
ꯎꯝ ꯇꯥꯕ꯭ꯔꯥ ꯎꯝ ꯅꯪ ꯆꯦ ꯆꯥꯡꯗꯣ ꯀꯔꯞ ꯀꯃꯥꯏꯅ ꯇꯧꯒꯦ ꯍꯥꯏꯕꯅꯣ ꯀꯣꯂꯦꯖꯀꯤ
ꯂꯥꯎꯗ꯭ꯔꯦ ꯑꯩꯁꯦ
ꯂꯣꯏꯌꯦ ꯂꯣꯏꯗꯦꯁꯨ ꯍꯥꯏꯔꯛꯇꯦꯀꯣ
ꯍꯣꯏ ꯍꯣꯏ ꯑꯗꯨꯒ ꯃꯣꯏ ꯀꯣꯜ ꯇꯧꯔꯛꯑꯔꯣꯏ ꯍꯥꯏꯌꯦ
ꯇꯧꯔꯛꯑꯔꯣꯏ
ꯑꯣ ꯏꯃꯟꯕꯤ ꯑꯩꯈꯣꯏ ꯌꯥꯝꯅꯍꯥꯛ ꯑꯃ ꯂꯩꯌꯦꯗꯅ ꯑꯩꯈꯣꯏ ꯐꯧꯅ ꯅꯍꯥꯟ ꯐꯧꯅꯥꯕꯗꯣ ꯃꯥꯅ ꯍꯥꯏꯔꯛꯑꯦ ꯃꯥꯁꯨ ꯃꯉꯣꯟꯗꯁꯨ ꯇꯧꯔꯛꯇꯦ ꯑꯗꯨꯒ ꯃꯥ ꯂꯥꯛꯑꯒ ꯂꯣꯏꯔꯒ ꯂꯣꯏꯔꯝꯔꯒ ꯂꯩꯔꯦ ꯑꯗꯨ ꯂꯥꯎꯔꯦ ꯍꯥꯏꯌꯦ
ꯑꯩꯉꯣꯟꯗꯒ ꯀꯣꯜ ꯃꯌꯥꯝ ꯇꯧꯔꯛꯄ ꯑꯗꯨꯒ ꯂꯩꯔꯝꯗꯕ ꯂꯥꯛꯔꯒ ꯑꯩ ꯅꯨꯡꯁꯤꯕ ꯃꯥꯜꯂꯦꯀꯣ
ꯒ꯭ꯌꯥꯟꯒ ꯇꯥꯗ꯭ꯔꯦꯗ ꯑꯩ ꯑꯩꯅꯤꯅ ꯃꯣꯏꯁꯦ ꯇꯧꯔꯛꯄ ꯌꯥꯏ
ꯑꯩ ꯏꯃꯥꯟꯅꯕꯤ ꯑꯃ ꯍꯥꯏꯕꯗꯣ ꯐꯣꯔ ꯏꯌꯥꯔ ꯇꯝꯕ ꯅꯨꯄꯤ ꯑꯃ ꯃꯥ ꯑꯦꯛꯖꯥꯝ ꯊꯥꯕꯗ ꯅꯨꯃꯤꯠꯇ ꯀꯣ ꯃꯥꯅ ꯂꯧꯕꯤꯌꯣ ꯍꯥꯏꯅ ꯑꯩꯒꯤ ꯆꯦꯖꯦ ꯄꯤꯕ
ꯎꯡ
ꯑꯗꯨꯒ ꯑꯥ ꯑꯗꯨ ꯅꯨꯃꯤꯠꯇ ꯁꯦꯀꯦꯟ ꯁꯇꯔꯗꯦ ꯑꯣꯏꯕꯒꯤ ꯍꯥꯡꯗ꯭ꯔꯦ ꯍꯥꯏꯌꯦ ꯑꯍꯣꯏ ꯥꯍꯥꯡꯗ꯭ꯔꯦ ꯐꯥꯔꯦ ꯑꯗꯨꯗꯤ ꯆꯦꯗꯣ ꯑꯃꯨꯛ ꯄꯨꯔꯛꯑꯣ ꯍꯥꯏ ꯃꯃꯥꯟꯅꯕꯤꯉꯣꯟꯗ ꯄꯤꯈ꯭ꯔꯦ ꯍꯥꯏꯌꯦ ꯑꯗꯨꯕꯨ ꯌꯥꯝ ꯁꯥꯎꯅꯤꯡꯉꯦ ꯑꯩ
ꯀꯔꯤꯒꯤ ꯃꯃꯥꯟꯅꯕꯤꯗ ꯄꯤꯔꯤꯅꯣ ꯀꯔꯤ ꯀꯔꯤ ꯆꯦꯅꯣ
ꯃꯥꯛꯁꯤꯠ
ꯃꯔꯁꯤꯠ ꯃꯉꯣꯟꯗ ꯅꯪꯅ ꯄꯤꯔꯝꯕ
ꯍꯣꯏ ꯄꯤꯔꯝꯕ ꯍꯥꯏꯗꯤ ꯑꯦꯛꯆꯦꯟꯖ ꯇꯧꯒꯗꯕꯅꯤꯅꯀꯣ ꯑꯩꯒꯤ ꯊꯥꯏꯅꯒꯤꯗꯣ ꯄꯨꯔ ꯃꯥꯛꯁꯤꯠ ꯇꯧꯗ꯭ꯔꯤꯌꯦ
ꯈꯣꯏꯅꯤ ꯇꯥꯎꯕꯗꯨꯗꯤ
ꯃꯥꯛꯁꯤꯠꯗꯤ ꯖꯦꯔꯣꯛꯁꯅꯤꯅ ꯄꯤꯔꯤꯗꯣ
ꯎꯝ
ꯖꯦꯔꯣꯛꯁꯅꯤꯅ ꯏꯕꯥꯅꯤ ꯇꯧꯕꯗꯨꯗꯤ ꯑꯗꯨꯕꯨ ꯑꯣꯔꯤꯖꯤꯅꯦꯜ ꯑꯃꯨꯛ ꯄꯨꯔꯛꯀꯅꯤꯕ ꯑꯩꯈꯣꯏꯒꯤ ꯂꯧꯕ ꯃꯇꯝꯗ
ꯑꯣ ꯑꯣ
ꯎꯝ ꯑꯗꯨꯒꯤ ꯑꯩꯅ ꯑꯩꯗꯣ ꯑꯩꯒꯤ ꯑꯣꯔꯤꯖꯤꯅꯦꯜꯗꯣ ꯄꯤꯔꯒ ꯑꯦꯛꯆꯦꯟꯖ ꯇꯧꯔꯛꯈ꯭ꯔꯣ ꯍꯥꯏꯕ ꯑꯗꯨꯒ ꯃꯥꯅ ꯑꯣꯐꯤꯁꯇꯣ ꯍꯥꯡꯂꯝꯗꯦ ꯑꯗꯨꯒ ꯏꯃꯥꯟꯅꯕꯤꯗ ꯄꯤꯈ꯭ꯔꯦ ꯑꯩ ꯈꯥꯎ ꯂꯩꯇꯕꯒꯤ ꯍꯥꯏ ꯑꯩ ꯌꯥꯝ
ꯀꯔꯤꯒꯤ ꯃꯥꯗꯤ ꯄꯤꯔꯤꯅꯣ
ꯑꯩꯉꯣꯟꯗ ꯕꯦꯛ ꯂꯩꯗꯕꯒꯤ ꯍꯥꯏꯌꯦ
ꯀꯔꯤ
ꯃꯥꯁꯦ ꯈꯥꯎ ꯂꯩꯇꯦ ꯍꯥꯏꯌꯦ ꯊꯝꯐꯝ ꯂꯩꯇꯦ ꯍꯥꯏꯌꯦ ꯑꯩꯗꯤ ꯌꯥꯝ ꯁꯥꯎꯅꯤꯡꯉꯦ ꯑꯗꯨꯒꯨꯝꯕ ꯆꯦ ꯆꯥꯡꯗꯨꯕꯨ ꯄꯪꯄꯤ ꯄꯤꯕ ꯌꯥꯕꯒꯤ ꯇꯥꯏꯞꯇꯀꯣ
ꯑꯗꯨ ꯑꯥ ꯂꯧꯕꯤꯌꯣ ꯍꯥꯏꯕ ꯌꯥꯗ꯭ꯔꯣ
ꯂꯥꯞꯄ ꯃꯣ ꯃꯣꯏꯒꯤ ꯌꯨꯝꯗꯣ ꯂꯝꯐꯦꯜꯗꯅꯦ
ꯎꯝ ꯅꯪ ꯑꯗꯨꯅꯨꯄꯤꯁꯨ ꯖ ꯖꯥꯠꯅꯤ
ꯖꯥꯠ ꯖꯥꯠ ꯅꯠꯇꯦ ꯑꯌꯥ ꯁꯦꯟꯁ ꯌꯥꯝ ꯂꯩꯇꯦ ꯑꯩ ꯌꯥꯝ ꯁꯥꯎꯅꯤꯡꯉꯤ ꯃꯤꯒꯤ ꯗꯣꯀꯨꯃꯦꯟꯗꯨꯕꯨ ꯀꯣ
ꯍꯣꯏ ꯍꯣꯏ ꯑꯗꯨꯃꯥꯏꯅ ꯇꯧꯕ ꯌꯥꯗꯦ ꯃꯥꯡꯕ ꯇꯥꯔꯗꯤ
ꯍꯣꯏ ꯑꯗꯨꯅꯦ ꯑꯩ ꯌꯥꯝ ꯁꯥꯎꯅꯤꯡꯕꯅꯦ ꯇꯨꯝꯐꯥꯎ ꯎꯝ ꯑꯗꯨꯅꯦ
ꯑꯗꯨ ꯄꯥꯎ ꯐꯥꯎꯅꯔꯒ ꯂꯧ ꯂꯧꯋꯣꯅꯦ
ꯅꯪ ꯁꯥꯎꯔꯗꯤ ꯑꯩ ꯂꯧꯕ ꯆꯠꯈ꯭ꯔꯒꯦ ꯍꯥꯏꯌꯦ
ꯍꯩ ꯁꯥꯎꯔꯗꯤꯀꯥ
ꯌꯥꯝ ꯇꯜꯂꯦ
ꯑꯗꯨ ꯕꯖꯥꯔꯒꯨꯝꯕ ꯂꯥꯛꯑꯀꯥꯟꯗ ꯄꯨꯔꯛꯑꯣ ꯍꯥꯏꯌꯣ ꯅꯤꯡꯉꯣꯟꯅ ꯀꯌꯥ
ꯕꯨ ꯃꯣꯏ ꯁꯥꯔ ꯁꯨꯔꯁ ꯈꯣꯏ ꯆꯥꯛ ꯀꯧꯋꯦ ꯍꯥꯏꯌꯦ ꯆꯥꯛ ꯆꯥꯕ ꯂꯥꯛꯑ ꯑꯗꯨ ꯅꯨꯃꯤꯠꯇ ꯄꯨꯔꯛꯑꯒꯦ ꯍꯥꯏꯌꯦ
ꯎꯝ
ꯑꯩ ꯌꯥꯝ ꯁꯥꯎꯅꯤꯡꯕꯅꯦ
ꯑꯩꯅ ꯁꯤꯗ ꯄ꯭ꯔꯦꯁꯔ ꯌꯥꯝ ꯆꯪꯉꯀꯥꯟꯁꯤꯗ ꯑꯗꯨꯝ ꯑꯇꯣꯞꯄ ꯄ꯭ꯔꯦꯁꯔ ꯄꯤꯔꯛꯑꯦ ꯆꯦ ꯆꯥꯡꯗꯣ ꯑꯩꯈꯣꯏ ꯈꯨꯠꯇ ꯂꯩꯕ ꯃꯇꯝꯗ ꯑꯩꯈꯣꯏ ꯆꯦꯛꯁꯤꯟꯅ ꯄꯥꯏꯕ ꯌꯥꯏ ꯃꯤ ꯑꯃꯅ ꯁꯣꯏꯈ꯭ꯔꯗꯤ ꯑꯩꯈꯣꯏ ꯀꯅꯥꯕꯨ ꯕ꯭ꯂꯦꯝ ꯇꯧꯗꯣꯏꯅꯣꯕꯀꯣ
ꯍꯣꯏ ꯀꯔꯤꯔ ꯈꯪꯗꯦ ꯃꯥꯁꯦ
ꯀꯔꯤꯁꯨ ꯀꯥꯟꯅꯕ ꯂꯩꯇꯦ ꯑꯩ ꯁꯥꯎꯋꯦ ꯍꯥꯏꯕꯗꯣ ꯃꯥ ꯈꯪꯉꯦ
ꯃꯥꯁꯦ ꯑꯗꯨꯃꯥꯏꯅ ꯇꯧꯅꯤꯕ ꯍꯥꯏꯗꯤ ꯋꯥꯠꯄꯅꯦꯕ ꯀꯣꯛꯁꯦ ꯑꯩꯈꯣꯏꯒꯨꯝꯅꯀꯣ ꯍꯥꯏꯗꯤ ꯑꯩꯈꯣꯏꯗꯤ ꯑꯁ ꯃꯤ ꯑꯇꯣꯞꯄꯒꯤꯅꯤ ꯑ ꯔꯤꯛꯁ ꯑꯣꯏꯌꯦ ꯍꯥꯏꯔꯗꯤ ꯑꯁ
ꯍꯣꯏ
ꯃꯤ ꯑꯇꯣꯞꯄꯒꯤ ꯆꯦ ꯆꯥꯡꯗꯤ ꯑꯗꯨꯝ ꯄꯡꯄꯤ ꯄꯤꯕꯗꯤ ꯐꯗꯦ ꯑꯩ ꯑꯗꯨꯝ ꯄꯨꯔꯛꯑꯒꯦ ꯈꯔ ꯆꯤꯜꯂꯁꯨ ꯍꯥꯏꯕ ꯌꯥꯏꯅꯀꯣ
ꯎꯝ ꯎꯝ
ꯑꯗꯨꯒꯨꯝꯕ ꯋꯥꯈꯜ ꯊꯣꯛꯇꯕ ꯃꯥꯜꯂꯦ ꯑꯩ ꯌꯥꯝ ꯁꯥꯎꯅꯤꯡꯉꯦ ꯃꯊꯪꯗꯗꯤ ꯑꯩ ꯁꯨꯛ ꯁꯨꯛꯄꯤ ꯄꯤꯔꯔꯣꯏ ꯍꯥꯏꯗꯤ ꯃꯥꯗꯤ ꯀꯣꯂꯦꯖꯇꯣ ꯑꯦꯛꯖꯥꯝ ꯃꯇꯝꯗ ꯑꯗꯨꯝ ꯅꯨꯡꯇꯤꯒꯤ ꯆꯠꯄꯅꯤꯅꯀꯣ
ꯍꯣꯏ
ꯑꯩꯗꯣ ꯑꯩ ꯆꯠꯅꯤꯡꯗ꯭ꯔꯦ ꯅꯪ ꯑꯣꯏꯅ ꯂꯧꯕꯤꯔꯣꯀꯣ ꯍꯥꯏꯕ ꯑꯗꯨꯒ ꯄꯨꯔꯛꯇꯕ ꯋꯥꯅꯦ ꯑꯩ ꯌꯥꯝ ꯁꯥꯎꯅꯤꯡꯕꯗꯣ ꯁꯥꯎꯅꯤꯡꯕꯗꫭ
ꯌꯥꯟ ꯇꯥꯗꯦ
ꯑꯩꯉꯣꯟꯗꯗꯤ ꯑꯗꯨꯃꯥꯏꯅ ꯇꯧꯕꯤꯌꯨ ꯑꯗꯨꯃꯥꯏ ꯇꯧꯁꯦ ꯍꯥꯏꯕ ꯉꯥꯛꯇ ꯑꯩꯅ ꯊꯕꯛ ꯑꯃ ꯑꯗꯨꯃꯥꯏꯅ ꯍꯥꯏꯔꯗꯤ ꯁꯨꯊꯣꯛ ꯊꯣꯛꯇꯕ ꯍꯥꯏꯗꯤ ꯐꯖꯅ ꯇꯧꯕꯤꯕ ꯅꯨꯃꯤꯠ ꯑꯝꯇ ꯂꯩꯇꯦ ꯑꯗꯨꯒꯨꯝꯕ ꯀꯥꯇꯨ ꯀꯥꯔꯟ ꯇꯧꯔꯛꯄ ꯉꯥꯛꯇ
ꯑꯗꯨ ꯑꯣꯏꯔꯁꯨ ꯅꯣꯏꯅꯤꯗꯤ ꯌꯥꯝ ꯆꯥꯟꯅꯩ
ꯎꯝ ꯆꯥꯟꯅꯗꯦ ꯎꯄꯥꯏ ꯂꯩꯇꯕꯒꯤꯅꯦ
ꯑꯃ ꯍꯦꯛ ꯇꯧꯔ ꯃꯥꯒꯤ ꯃꯤꯡ ꯄꯥꯟꯕꯗꫭ
ꯍꯥꯥ
ꯃꯥꯒꯤ ꯃꯤꯡ ꯄꯥꯟꯂꯒ ꯗꯤꯌꯔ ꯗꯤꯌꯔ ꯗꯤꯌꯔ
ꯎꯝ ꯎꯄꯥꯏ ꯂꯩꯗꯕꯒꯤꯅꯦ
ꯃꯥ ꯑꯣ ꯑꯗꯨꯗꯤ ꯄꯨꯔꯛ ꯄꯨꯔꯛꯀꯅꯤꯗ ꯄꯨꯔꯛꯀꯦ ꯇꯧꯔ ꯍꯥꯏꯔꯗꯤ ꯄꯨꯔꯛꯀꯦ ꯍꯥꯏꯔꯗꯤ ꯄꯨꯔꯛꯀꯅꯤꯗ ꯆꯥꯛ ꯆꯥꯕ ꯅꯨꯃꯤꯠꯇ
ꯎꯝ ꯑꯗꯨ ꯆꯥꯛ ꯆꯥꯕ ꯅꯨꯃꯤꯠꯁꯦ ꯀꯔꯝ ꯀꯥꯟꯗꯅꯣ ꯈꯪꯗ꯭ꯔꯤ
ꯍꯣꯏ
ꯎꯝ ꯑꯩ ꯌꯥꯝ ꯁꯥꯎꯅꯤꯡꯉꯤ
ꯉꯁꯤꯗꯤ ꯌꯨꯝꯗ ꯑꯗꯨꯝ ꯂꯩꯗꯣꯏꯔꯥ ꯃꯄꯥꯟ ꯊꯣꯛ
ꯑꯩ ꯁꯥꯏꯕꯔ ꯆꯠꯀꯅꯤ ꯐꯣꯇꯣ ꯆꯥꯝꯅꯤꯡꯉꯥꯏ
ꯎꯝ ꯀꯩ ꯐꯣꯇꯣꯅꯣ
ꯑꯥ ꯑꯩ ꯏꯋꯥꯒ ꯂꯦꯞꯃꯤꯟꯅꯕ ꯐꯣꯠꯇꯣ ꯑꯩ ꯂꯨꯍꯣꯡꯕꯒꯤꯗꯣ ꯂꯨꯍꯣꯡꯕ ꯅꯨꯃꯤꯠꯀꯤ ꯐꯨꯠꯇꯣꯁꯤꯡꯗꯣ
ꯑꯣ ꯑꯣ ꯐꯥꯔꯦꯅꯦ
ꯎꯝ ꯑꯗꯨ ꯆꯥꯝꯅꯤꯡꯉꯥꯏ ꯎꯝ ꯅꯪꯒꯤꯗꯤ ꯂꯣꯏꯈ꯭ꯔꯕꯣ
ꯑꯩꯗꯤ ꯑꯩꯒꯤ ꯃꯥ ꯌꯥꯝ ꯍꯥꯏꯔꯁꯤꯗꯤ ꯃꯥ ꯃꯊꯥꯟꯗ ꯑꯗꯨꯝ ꯇꯧꯋꯦ ꯐ꯭ꯔꯦꯝ ꯁꯦꯝꯅꯤꯡꯉꯗꯤ ꯃꯉꯣꯟꯗ ꯁꯦꯝꯕ ꯌꯥꯏꯌꯦ
ꯑꯣ ꯃꯥ ꯑꯗꯨꯝ ꯗꯨꯀꯥꯟ ꯗꯨꯀꯥꯟꯒꯨꯝꯅ ꯍꯥꯡꯕ꯭ꯔꯥ ꯌꯨꯝꯗ ꯍꯥꯡꯕ꯭ꯔꯥ
ꯍꯥꯡꯗꯤ ꯍꯥꯡꯗꯦ ꯑꯗꯨꯑꯣꯏꯔꯁꯨ ꯃꯤ ꯃꯌꯥꯝꯅ ꯑꯣꯗꯔ ꯇꯥꯎꯕꯅꯦ ꯃꯉꯣꯟꯗ
ꯑꯣ
ꯍꯥꯏꯕꯗꯤ ꯑꯇꯣꯞꯄꯥ ꯅꯣꯏ ꯑꯃ ꯑꯅꯤ ꯈꯛꯇ ꯇꯧꯔꯗꯤꯀꯣ ꯇꯥꯡꯉꯤꯅ ꯃꯉꯣꯟꯗ ꯑꯗꯨꯝ ꯇꯥꯎꯋꯦ ꯍꯣꯏ ꯃꯊꯥꯟꯗ ꯂꯩꯌꯦ ꯃꯗꯤ ꯑꯗꯨ ꯑꯣꯏꯔꯁꯨ ꯃꯥꯃꯥꯟꯅꯕ ꯈꯣꯏ ꯃꯣꯏꯒꯤ ꯌꯨꯝꯗ ꯑꯗꯨꯝ ꯀꯥ ꯃꯤꯇꯤꯡꯒ ꯀꯔꯤ ꯀꯔꯥ ꯇꯥꯎꯕꯅꯤ
ꯑꯣ ꯃꯥꯖꯦ ꯊꯕꯛ ꯑꯣꯏꯅ ꯏꯝꯐꯥꯜꯗ ꯇꯧꯔꯒꯦ ꯍꯥꯏꯕ꯭ꯔꯥ
ꯎꯝ
ꯑꯗꯨꯅ
ꯃ ꯃꯣꯏꯗꯤ ꯇꯣꯡꯉꯥꯟꯗꯦ ꯇꯣꯡꯉꯥꯜꯂꯦ ꯗꯨꯑꯣꯏꯔꯁꯨ ꯑꯗꯨꯝ ꯁꯤꯗ ꯂꯩꯕꯅ ꯐꯥꯌꯦꯅ ꯑꯩꯁꯨ ꯌꯨꯝꯗ ꯂꯩꯥꯍꯟꯕ ꯑꯄꯥꯥꯝꯗꯦ
ꯑꯦꯁ ꯃꯥꯡꯈ꯭ꯔꯅꯤ ꯌꯨꯝꯗ ꯂꯩꯥꯔꯗꯤꯀꯣ
ꯎꯝ ꯍꯥꯟꯗꯤꯀꯣ ꯌꯨꯝ ꯆꯠꯀꯦ ꯆꯠꯁꯤꯔꯥꯅ ꯑꯗꯣ ꯃꯥ ꯈꯥꯜꯂꯒ ꯂꯩꯔꯝꯕ ꯃꯥꯜꯂꯦ ꯑꯩꯅ ꯆꯠꯀꯅꯨ ꯍꯥꯏ ꯑꯗꯨ ꯇꯧꯔꯗꯤ ꯃꯥ ꯊꯕꯥꯛꯇꯣ
ꯑꯝ
ꯑꯣꯏꯔꯔꯣꯏꯕ ꯑꯗꯨꯒꯤ
ꯑꯝ ꯆꯥꯛꯒꯨꯝꯕ ꯅꯣꯡꯃ ꯅꯣꯡꯃ ꯄꯨꯟꯅ ꯆꯥꯎꯅ
ꯎꯝ
ꯍꯥꯏꯗꯤ
ꯅꯪ ꯄꯨꯟꯅ ꯅꯨꯡꯗꯥꯡ ꯃꯥꯌꯥ ꯑꯗꯨ ꯂꯩꯔꯁꯤꯔꯥ ꯑꯗꯨꯒꯨꯝꯕ ꯐꯥꯡꯗꯦꯗ ꯁꯥꯡꯉꯦ ꯑꯗꯨ ꯑꯣꯏꯔꯁꯨ ꯂꯩꯌꯦꯅ ꯑꯁ ꯑꯗꯨꯝ ꯄꯨꯟꯗꯤ ꯃꯤꯅ ꯀꯔꯤ ꯍꯥꯏꯁꯤꯔ ꯀꯥ ꯀꯝ ꯀꯔꯤ ꯈꯟꯒꯅꯤ
ꯍꯣꯏ ꯑꯗꯨ ꯆꯨꯝꯃꯦ ꯑꯗꯨꯕꯨ ꯆꯥꯛ ꯑꯦꯟꯖꯥꯡ ꯊꯣꯡꯔꯒ ꯍꯣꯏ ꯇꯨꯃꯤꯟꯅꯀꯣ ꯆꯥꯛ ꯑꯦꯟꯁꯥꯡ ꯊꯣꯡꯔꯒ ꯆꯥꯕꯗꯤ ꯐꯩꯅ ꯆꯥꯛ ꯅꯣꯡꯃ ꯆꯥꯃꯤꯟꯅꯕ ꯍꯣꯏꯗꯤ ꯅꯨꯡꯇꯤꯒꯤ ꯇꯧꯕꯗꯨꯗꯤ ꯐꯗꯦꯗ
ꯍꯣꯏ ꯏꯃꯥꯟꯕꯤꯒꯨꯝꯕ ꯂꯩꯔꯗꯤ ꯀꯩꯁꯨ ꯀꯥꯏꯗꯦ ꯑꯩꯈꯣꯏꯅꯤꯗ ꯆꯠꯄꯗꯤ ꯑꯩꯗꯤ ꯇꯥꯜꯂꯦ
ꯈꯝ ꯎꯝ ꯇꯔꯥ ꯐꯕꯤꯗꯣ ꯀꯧꯋꯣ
ꯅꯪꯗꯤ
ꯑꯥ ꯑꯩꯗꯤ ꯌꯥꯝ ꯂꯥꯞꯔꯤꯁꯤꯗꯤ
ꯃꯒꯥ ꯆꯞ ꯃꯅꯩꯅ
ꯇꯔꯥ ꯐꯥꯕꯤꯗꯤ ꯃꯕꯥꯅꯤ ꯃꯕꯥꯅꯤ ꯀ꯭ꯂꯣꯁꯁꯨ ꯇꯧꯋꯦꯅ
ꯑꯗꯨ ꯑꯣꯏꯔꯁꯨ
ꯑꯩꯗꯤ ꯈꯧꯄꯣꯝꯒꯤ ꯃꯤꯅꯤꯅ
ꯅꯥꯏꯗꯤ ꯇꯣꯉꯥꯜꯂꯦꯅ
ꯃꯃꯥꯗꯤ ꯊꯦꯡꯅꯔꯁꯦ
ꯎꯝ ꯐꯖꯕꯗꯣ ꯎꯠꯈ꯭ꯔꯣꯀꯣ
ꯎꯝ
ꯐꯖꯕ ꯁꯛ
ꯃꯣꯏꯁꯦ ꯃꯥꯒꯤ ꯌꯨꯝꯗ ꯆꯠꯂꯒ ꯆꯛ ꯊꯣꯡ ꯆꯛ ꯆꯥꯕꯁꯦ
ꯏꯀꯥꯏꯌꯦ
ꯍꯣꯏ ꯄꯨꯂꯥꯞ
ꯃꯣꯏ ꯌꯨꯝ ꯆꯥꯎꯕ꯭ꯔꯥ
ꯆꯥꯎꯗꯦ ꯄꯤꯛꯑꯦ ꯑꯗꯨꯑꯣꯏꯁꯨ ꯃꯥꯗꯤ ꯃꯊꯟꯗꯅꯤꯅ
ꯂꯣꯏꯅ ꯐꯝ ꯐꯝꯐꯝ ꯂꯩꯇ꯭ꯔꯒ ꯑꯩꯈꯣꯏꯅ ꯂꯦꯞꯄ ꯇꯥꯕ
ꯍꯣꯏ ꯂꯦꯞꯄ ꯇꯥꯔꯦ
ꯎꯝ
ꯆꯁꯦ ꯁꯦꯡꯕ
ꯎꯝ ꯆꯠꯁꯦ ꯆꯠꯁꯦ ꯑꯗꯨꯕꯨ ꯍꯟꯗꯇꯤ ꯄꯩꯁꯥ ꯂꯩꯇ꯭ꯔꯤ ꯑꯈꯣꯏꯁꯦ ꯇꯧꯅꯤꯡꯕ ꯉꯥꯛꯇꯀꯣ ꯄꯩꯁꯥꯅ ꯇꯧꯕ ꯌꯥꯗ꯭ꯔꯦ
ꯑꯗꯨꯅꯤ ꯅꯪꯒꯤ ꯌꯨꯝꯁꯨ ꯆꯠꯅꯤꯡꯉꯦ
ꯑꯩꯗꯤ ꯅꯈꯣ ꯅꯍꯥꯟ ꯅꯕꯥꯟꯅꯤ ꯂꯥꯛꯀꯅꯤ ꯀꯔꯝꯕ ꯑꯣꯛꯇꯣ ꯇꯣꯡꯒꯦꯔꯥ ꯂꯝꯕꯤ ꯀꯔꯝꯕ ꯅꯣ ꯂꯩꯔ ꯀꯔꯤꯔ ꯍꯪꯉꯛꯄ ꯑꯩꯗꯤ
ꯑꯈꯣꯏꯒꯤ ꯏꯆꯦꯗꯣ ꯍꯟꯗꯛ ꯄꯥꯎ ꯑꯗꯨꯗ ꯇꯝꯕꯤꯕ꯭ꯔꯥ ꯑꯗꯨꯒꯤ ꯄꯥꯎꯗ ꯅꯪ ꯑꯩ ꯑꯩꯉꯣꯟꯗ ꯍꯥꯏꯌꯦ
ꯕꯤ ꯍꯥꯏꯕ꯭ꯔ ꯃꯥ
ꯅꯣꯏ ꯅꯤꯅ ꯄ꯭ꯔꯦꯡ ꯇꯥꯎꯕ꯭ꯔꯥꯅ ꯄ꯭ꯔꯦꯡ ꯁ꯭ꯇꯥꯔꯅꯦ ꯍꯥꯏꯌꯦꯅ ꯑꯩꯉꯣꯟꯗ ꯍꯥꯏꯔꯛꯄ
ꯑ ꯑꯩꯠ ꯑꯩꯠ ꯇꯝꯕꯅꯦ ꯑꯩ ꯃꯕꯥꯅꯤꯒꯤ ꯋꯥ ꯁꯨꯛꯊꯥ ꯊꯥꯖꯔꯔꯣꯏꯀꯣ ꯍꯥꯏꯕꯅꯦ
ꯎꯝ
ꯑꯩꯗꯤ ꯑꯗꯨ ꯅꯨꯃꯤꯠꯇꯣ ꯍꯣꯏ ꯌꯥꯝ ꯊꯥꯖꯕꯅꯤ ꯍꯥꯏꯗꯤ
ꯅꯪꯗꯤ ꯍꯔꯥꯎꯔꯒ ꯂꯩꯌꯦ ꯍꯥꯏꯌꯦ
ꯍꯥꯥ
ꯅꯪꯗꯤ ꯍꯔꯥꯎꯔꯒ ꯑꯈꯣꯏ ꯂꯥꯛꯀꯅꯤ ꯍꯥꯏꯕꯗ ꯍꯔꯥꯎꯔꯒ ꯂꯩꯌꯦ ꯍꯥꯏꯌꯦ
ꯑꯩ ꯑꯩ ꯍꯥꯏꯅ ꯑꯗꯨ ꯑꯣꯛꯇꯣ ꯇꯣꯡꯉꯣ ꯑꯗꯨꯒ ꯑꯗꯨ ꯑꯗꯨ ꯐꯥꯎ ꯆꯪꯉꯣ ꯑꯗꯨ ꯁꯥ ꯆꯪꯉꯗꯤ ꯑꯩ ꯂꯥꯛꯀꯦ ꯍꯥꯏꯅ ꯈꯟꯅꯦꯕ ꯑꯩꯗꯣ ꯑꯗꯨꯒ ꯅꯪꯅ ꯑꯁ ꯐꯥꯒꯤ ꯇꯧꯕꯅꯤꯀꯣ ꯍꯥꯏꯕꯗꯣ ꯑꯩ ꯁꯥꯎꯅꯤꯡꯕꯅ
ꯑꯗꯨꯒ ꯐꯣꯟ ꯐꯣꯟ ꯃꯨꯊꯠꯂꯒ ꯑꯗꯨꯒ ꯅꯍꯥꯟꯗꯨꯁꯨ ꯑꯩ ꯅꯣꯛꯅꯤꯡꯕꯅꯦ ꯑꯩꯈꯣꯏ ꯈꯨꯒꯨꯞ ꯂꯥꯎꯕ ꯆꯠꯄ ꯅꯨꯃꯤꯠꯇꯨ ꯅꯣꯏ ꯑꯅꯦ ꯍꯥꯏꯕꯨ ꯀꯔꯤ ꯍꯥꯏꯁꯤꯔ ꯌꯦꯡꯉꯒ ꯂꯦꯞꯔꯒ ꯂꯩꯗꯣ ꯑꯩꯗꯤꯅꯦ ꯑꯗꯨꯝ ꯎꯔꯒ ꯎꯔꯒ ꯂꯥꯛꯄꯅꯦꯕ ꯌꯥꯎꯔꯝꯗꯥꯏꯗ ꯅꯣꯏ ꯑꯅꯤꯅ ꯍꯦꯛ ꯎꯔ ꯑꯩꯒꯤ ꯑꯩꯒꯤ ꯃꯦꯁꯦꯖꯇꯣ ꯍꫭꯏ ꯑꯅꯤ
ꯎꯝ ꯎꯝ ꯑꯗꯨ ꯇꯔꯥ ꯐꯥꯕꯤꯅ ꯆꯪꯈ꯭ꯔꯥꯁꯦ ꯃꯥ ꯂꯥꯛꯁꯅꯨ ꯀꯥꯏꯅ
ꯑꯩꯒꯤ ꯑꯩꯒꯤ ꯋꯥ ꯇꯥꯗ꯭ꯔꯥꯒ ꯀꯣ ꯅꯣꯏ ꯑꯅꯤꯁꯨ ꯑꯩ ꯉꯥꯏꯔꯝꯒꯦ ꯑꯗꯨꯗꯤ ꯂꯥꯛꯑꯣ ꯍꯥꯏꯕ ꯋꯥꯗꯨ ꯅꯣꯏ ꯇꯥꯗꯕꯤꯗ
ꯑꯩꯗꯤ ꯍꯥꯏꯕꯅꯦ ꯃꯥ ꯑꯁꯤꯔꯣꯝꯗ ꯂꯥꯛꯅꯤꯉꯥꯏ ꯃꯥꯜꯂꯦ ꯍꯥꯏꯔꯒ ꯃ ꯑꯁ ꯃꯥ ꯃꯐꯝ ꯈꯪꯕꯅꯦ ꯃꯥ ꯑꯗꯨꯗ ꯑꯗꯨ ꯍꯥꯏꯕꯅꯦ ꯑꯗꯨꯗꯤ ꯍꯥꯏꯕꯅꯦ ꯍꯥꯏꯔꯒ ꯃꯅꯥ ꯍꯥꯏꯗꯨꯗ ꯑꯩꯗꯤ ꯅꯈꯣꯏ ꯂꯣꯟꯁꯨ ꯃꯥꯟꯅꯕꯅꯤꯅ ꯑꯣꯏꯔꯝꯅꯤ ꯍꯥꯏꯅ ꯑꯩꯗꯤ ꯋꯥ ꯌꯥꯝ ꯉꯥꯡꯗ꯭ꯔꯥꯕ
ꯑꯗꯨꯒ ꯎꯝ ꯅꯣꯏꯗꯣ ꯀꯔꯤ ꯀꯔꯤ ꯂꯝꯕꯤꯗ ꯆꯠꯄ꯭ꯔꯥ ꯑꯩꯈꯣꯏ ꯅꯣꯏꯗꯤ ꯌꯦꯁ ꯊꯝꯃꯨ ꯃꯅꯥꯛꯇ ꯂꯥꯛꯑꯦ ꯍꯥꯏꯔꯒ
ꯍꯣꯏ ꯏꯕꯥꯅꯤ ꯑꯗꯨ ꯑꯗꯨ ꯃꯅꯥꯛ ꯂꯩꯌꯦ ꯍꯥꯏꯔꯒ ꯏꯕꯥꯅꯤ ꯑꯗꯨꯝ ꯏꯁꯇ꯭ꯔꯦꯠ ꯆꯠꯈ꯭ꯔꯥꯕ
ꯑꯩ ꯑꯩꯁꯨ ꯑꯗꯨꯋꯥꯏꯗ ꯑꯗꯨꯝ ꯂꯦꯞꯔꯒ ꯂꯥꯏꯕꯅꯦꯕ ꯁꯨꯡ ꯎ ꯎꯗꯦ
ꯑꯣ ꯑꯩꯈꯣꯏ ꯍꯩꯅꯕ ꯃꯥꯜꯂꯦ ꯑꯩꯈꯣꯏ ꯑꯥꯢꯗꯤ ꯏꯕꯥꯅꯤ ꯌꯧꯔꯛꯀꯀꯣ ꯅꯪꯁꯨ ꯀꯨꯏꯗ꯭ꯔꯤꯉꯩꯗ ꯑꯗꯨꯝ ꯌꯧꯔꯛꯈ꯭ꯔꯦꯕ ꯅꯪꯗꯣ ꯏꯕꯥꯅꯤ ꯃꯤꯅꯤꯠ ꯑꯅꯤ ꯒꯨꯝꯕꯗꯤ ꯉꯥꯏꯑꯦ ꯅꯪꯕꯨ
ꯑ ꯒ꯭ꯌꯥꯟꯒ ꯇꯥ
ꯃꯥ ꯅꯍꯥꯟ ꯂꯧꯕꯗꯣ ꯇꯣꯡꯕ ꯅꯨꯡꯉꯥꯏ ꯍꯥꯏꯕ꯭ꯔꯥ
ꯀꯔꯤ
ꯈꯨꯒꯨꯞꯇꯣ ꯑꯃꯨꯕꯅꯤ ꯑꯥ
ꯑ ꯇꯣꯡꯗ꯭ꯔꯤ ꯃꯥꯗꯤ
ꯇꯣꯡꯗ꯭ꯔꯤ
ꯃꯣꯏꯗꯤ ꯀ꯭ꯂꯥꯁ ꯑ ꯀ꯭ꯂꯥꯁ ꯍꯧꯗꯦ ꯑꯗꯨꯒ ꯃꯥꯁꯦ ꯍꯧꯖꯤꯛꯀꯥꯟ ꯋꯥꯛ ꯋꯥꯛꯀꯤꯡꯒ ꯆꯦꯟꯗꯦꯕ
ꯑꯣ
ꯕꯣꯜ ꯉꯥꯢꯕ ꯐꯥꯎꯗꯤ ꯆꯦꯟꯅꯦ